ꯑꯥꯎ
ꯅꯨꯡꯉꯥꯏꯔꯤꯕꯣ ꯅꯪꯕꯣ
ꯅꯨꯡꯉꯥꯏꯔꯤꯌꯦ ꯅꯪꯗꯤ
ꯅꯨꯡꯉꯥꯏꯔꯤꯌꯦ ꯑꯩꯁꯨ
ꯌꯨꯝꯗ ꯂꯩꯕ꯭ꯔꯣ
ꯍꯥꯥ
ꯌꯨꯝꯗ ꯂꯩꯕ꯭ꯔꯣ
ꯌꯨꯝꯗ ꯍꯥꯏꯁꯦ ꯈꯨꯟꯗꯔꯣ
ꯑꯥꯎ
ꯅꯠꯇꯦ
ꯑꯣ
ꯀꯩꯅꯣ
ꯅꯨꯡꯉꯥꯏꯔꯝꯒꯅꯤꯅꯦ ꯑꯗꯨꯗꯤ
ꯅꯨꯡꯉꯥꯏꯇꯦ ꯁꯥꯕꯒꯤ ꯑꯁ
ꯁꯤꯗꯗꯤ ꯁꯥꯗꯦ ꯅꯨꯡꯁꯤꯠ ꯁꯤꯠꯂꯤ ꯃꯩꯁꯨ ꯂꯥꯛꯇꯦ
ꯅꯪꯒꯤ ꯐꯣꯟꯗꯣ ꯁꯦꯝꯁꯨꯡ ꯑꯣꯏꯕ꯭ꯔꯥ
ꯎꯝ
ꯑꯗꯨꯒꯤꯅꯦꯕ ꯅꯪꯒꯤ ꯈꯣꯟꯖꯦꯜꯗꯣ ꯌꯥꯝ ꯇꯞꯄꯤꯗꯣ
ꯑꯣ ꯑꯗꯨꯃꯥꯏꯅ ꯇꯧꯕ꯭ꯔꯅꯦ
ꯇꯧꯕꯅꯦ ꯁꯦꯝꯁꯨꯡꯒꯤꯗꯣ ꯑꯗꯨꯃꯥꯏꯅ ꯇꯧꯕꯅꯦ ꯃꯊꯛꯇ ꯏꯁꯄꯤꯀꯔ ꯑꯣꯏꯕꯒꯤꯀꯣ
ꯑꯣ ꯑꯩꯗꯤ ꯈꯪꯗꯦꯅꯦ
ꯇꯞꯄꯅꯦ ꯈꯣꯟꯖꯦꯜꯗꯣ ꯑꯩꯒꯤꯁꯨ ꯁꯨꯃꯥꯏꯅ ꯇꯧꯋꯦꯕ ꯅꯍꯥꯟꯗꯨ
ꯑꯣ ꯆꯥꯛꯇꯤ ꯆꯥꯔꯕꯣ
ꯆꯥꯔꯦ ꯍꯣꯏ
ꯀꯥꯔꯤ ꯃꯊꯦꯜ
ꯏꯟꯁꯥꯡ ꯊꯣꯡꯗꯕꯤꯗ ꯀꯥꯡꯍꯧ ꯉꯧꯔꯒ ꯆꯥꯔꯦ ꯑꯩꯈꯣꯏꯗꯤ ꯑ ꯀꯣ ꯀꯣꯕꯤꯅꯦ ꯃꯇꯇꯔꯅꯦ ꯑꯗꯨꯒ ꯀꯩꯅꯣꯗꯣ ꯇꯤꯜꯍꯧ ꯇꯤꯜꯍꯧꯒꯤ ꯃꯅꯥ ꯑꯗꯨ
ꯏꯁ꯭ꯄ꯭ꯔꯤꯡ ꯑꯣꯅꯤꯌꯟ ꯂꯣ
ꯎꯝ
ꯑꯣ ꯑꯣ
ꯅꯪꯗꯦ
ꯑꯩꯌꯦꯡ ꯉꯁꯤ ꯏꯁꯃꯣꯛ ꯄꯣꯛꯀ ꯍꯋꯥꯏ ꯑꯁꯥꯡꯕꯗꯣ
ꯑꯥ
ꯑꯗꯨ ꯆꯥꯏ
ꯌꯥꯝ ꯍꯥꯎꯋꯦꯅꯦ ꯑꯗꯨꯗꯤ
ꯍꯥꯎꯋꯦ ꯍꯟꯗꯛꯇꯤ ꯑꯗꯨꯝ ꯐ꯭ꯔꯤꯗ ꯂꯩꯕ꯭ꯔꯥ
ꯍꯥꯥ
ꯐ꯭ꯔꯤꯗ ꯑꯗꯨꯝ ꯂꯩꯕ꯭ꯔꯣ ꯅꯠꯇ꯭ꯔꯒꯅ ꯀꯣꯂꯦꯖ ꯆꯠꯂꯤꯔꯣ
ꯍꯣꯏ ꯑꯩ ꯀꯩꯅꯣ ꯆꯠꯂꯤꯌꯦ ꯃꯥꯁꯇꯔ ꯇꯧꯔꯤꯌꯦ ꯑꯩ
ꯍꯣꯏꯅꯦ ꯑꯩꯗꯤ ꯃꯥꯁꯇꯔ ꯇꯧꯗ꯭ꯔꯦ ꯅꯦꯛꯁ ꯏꯌꯥꯔꯒꯨꯝꯕ ꯇꯧꯁꯤꯔꯣ ꯈꯜꯂꯤ
ꯅꯪꯒꯤ ꯊꯕꯛꯇꯨꯗꯤ ꯅꯨꯡꯉꯥꯏꯕ꯭ꯔꯣ
ꯍꯣꯏ ꯋꯥꯏ ꯊꯕꯛꯎ ꯅꯨꯡꯉꯥꯏꯕ ꯊꯕꯛ ꯌꯥꯎꯕ꯭ꯔꯣ
ꯅꯪ ꯅꯪꯅ ꯀꯩꯅꯣ ꯏꯁꯇꯣꯔꯤꯗ ꯍꯥꯞꯄꯗꯨꯗꯤ ꯑꯉꯥꯡꯁꯤꯡꯕꯨ ꯌꯥꯝ ꯆꯥ ꯅꯥꯅ ꯀꯩꯅꯣ ꯅꯨꯡꯁꯤꯅ ꯑꯗꯨꯝ ꯅꯪꯒꯤ ꯊꯕꯛꯇꯣ ꯌꯥꯝꯅꯉꯥꯏꯕ ꯃꯥꯜꯂꯦꯕ ꯅꯪ
ꯑꯗꯨꯗꯤ ꯑꯣꯏꯊꯣꯛꯇꯕꯅꯦ ꯋꯥꯔ ꯎ ꯋꯥꯔꯁꯨ ꯎꯄꯥꯏ ꯂꯩꯇꯦ ꯍꯦꯟꯒꯠꯂꯦ ꯎꯝ ꯅꯍꯥꯟ ꯑꯩꯒꯤ ꯏꯁꯇꯨꯗꯦꯟꯗꯣ ꯅꯍꯥꯟꯒꯤ ꯀꯨꯟ ꯌꯧꯔꯝꯗꯕꯅꯦꯕ ꯍꯟꯗꯛꯇꯤ ꯀꯨꯟ ꯍꯦꯜꯂꯦ ꯑꯗꯨꯒ ꯏꯇꯣꯝꯇꯁꯨ ꯁꯦꯟꯅꯕ ꯉꯝꯗꯦꯕ
ꯌꯥꯔ ꯆ ꯀ
ꯅꯦꯠꯋꯥꯛꯅꯅꯦ ꯑꯩꯁꯨ ꯅꯪꯒꯤ ꯚꯣꯏꯁ ꯐꯖꯅ ꯇꯥꯗꯦ ꯆꯞꯄꯦ ꯂꫭ
ꯇꯥꯕ꯭ꯔꯣ ꯇꯥꯏ
ꯆꯞꯄꯦ ꯅꯪꯒꯤ ꯚꯣꯏꯁꯇꯣ